ꯆꯠ ꯊꯣꯡꯉꯕꯣ
ꯊꯣꯡꯗ꯭ꯔꯤꯌꯦ ꯉꯁꯥꯏ ꯃꯣꯔꯅꯤꯡꯒꯤ ꯉꯁꯥꯏ ꯃꯣꯔꯅꯤꯡꯒꯤꯒ ꯀꯅꯥꯅꯣ ꯑꯁꯤꯅ
ꯅꯣꯏ ꯅꯣꯏ ꯉꯁꯥꯏ ꯀꯔꯤꯒꯤꯔꯥ
ꯈꯪꯗꯦ ꯉꯁꯤ ꯑꯩꯈꯣꯏ ꯆꯥꯛ ꯆꯪ ꯊꯝꯈ꯭ꯔꯦ ꯆꯥꯛ ꯆꯥꯃꯤꯟꯅ ꯎꯝ ꯆꯥꯋꯣ ꯆꯥꯛ ꯆꯥꯃꯤꯟꯅꯒꯦꯅ ꯇꯧꯕ ꯑꯗꯨꯒꯤ ꯏꯟꯁꯥꯡꯒꯤ ꯃꯔꯝꯗ ꯀꯣꯜ ꯇꯧꯔꯛꯄ ꯑꯣꯏꯔꯝꯅꯤ
ꯅꯣꯏꯒꯤ ꯁꯟꯁꯥꯗꯤ ꯀꯔꯤ ꯇꯧꯔꯦ
ꯁꯟꯁꯥ ꯇꯧꯁꯦ ꯍꯥꯏꯔꯒ ꯑꯁꯤ ꯑꯩꯈꯣꯏ ꯃꯔꯨꯞ ꯑꯃ ꯅꯨꯄꯥ ꯑꯃꯅ ꯃꯥ ꯁꯟꯗꯣ ꯁꯟꯁꯥꯗꯣ ꯁꯥꯏꯕ ꯋꯥꯏ ꯑꯣꯛꯁꯥ ꯇꯧꯁꯤ ꯍꯥꯏ
ꯑꯦ ꯑꯣꯛꯁꯥ ꯑꯣꯛꯁꯥꯗꯤ ꯍꯥꯎꯗꯕꯅꯤ ꯑꯗꯨꯒ ꯃꯣꯏ ꯃꯅꯝ ꯅꯝꯊꯤꯕꯒꯨꯝꯕ ꯂꯩꯔꯗꯤ
ꯎꯝ ꯑꯗꯨꯅꯦ ꯈꯪꯗꯦ ꯃꯥ ꯅꯨꯡꯉꯥꯏꯇ꯭ꯔꯒ ꯌꯦꯡꯉꯒ ꯂꯧꯒꯦꯔꯥ ꯂꯧꯔꯣꯏꯔꯥ ꯈꯪ
ꯁꯟꯁꯥ ꯆꯥꯕꯗꯨꯅ ꯁꯟꯁꯥꯅ ꯍꯦꯟꯅ ꯍꯥꯎꯅꯤꯗꯅ
ꯍꯣꯏꯗꯤ ꯁꯟꯁꯥ ꯆꯥꯅꯤꯡꯕ
ꯎꯝ ꯁꯟꯁꯥ ꯆꯟ ꯃꯥ ꯃꯥ ꯆꯥꯗ꯭ꯔꯗꯤ ꯌꯥꯗꯕ꯭ꯔꯅꯦ ꯅꯣꯏꯁꯨ ꯀꯔꯤꯅꯤꯔꯥ
ꯑꯁ ꯅꯨꯡꯉꯥꯏꯇꯦꯅ ꯃꯥꯅ ꯆꯥꯁꯦ ꯍꯥꯏꯔꯒ
ꯃꯥꯅ ꯍꯥꯏꯕ꯭ꯔꯣ
ꯑꯁ ꯍꯣꯏ ꯃꯥꯅ ꯍꯧꯕꯅꯤꯅꯦꯍꯦ ꯈꯣꯏꯗꯤ ꯁꯟꯁꯥꯒ ꯁꯟꯁꯥ ꯃꯅꯨꯡꯁꯥꯒ ꯃꯄꯥꯟ ꯁꯥꯗꯣ
ꯎꯝ
ꯃꯤꯛꯁ ꯇꯧꯔꯒ ꯆꯥꯅꯤꯡꯕꯅꯦꯕ ꯑꯁꯦꯡꯕ ꯑꯩꯈꯣꯏꯗꯤ ꯈꯣꯏꯗꯤ ꯑꯗꯨꯒꯨꯝꯕꯗ ꯆꯥꯅꯤꯡꯔꯒ ꯂꯩꯔꯕꯅꯦꯕ
ꯎꯝ
ꯃꯥꯅ ꯁꯟꯁꯥꯗꯣ ꯁꯥꯏꯕ ꯋꯥꯏ ꯍꯥꯏ ꯑꯗꯨꯒꯤ ꯑꯣꯛ ꯑꯣꯏꯟ ꯇꯧꯁꯤ ꯍꯥꯏꯌꯦ ꯁꯟꯗꯤ ꯍꯥꯏꯕ ꯗꯤ ꯁꯟꯗꯤ ꯃꯃꯟꯁꯨ ꯍꯣꯡꯉꯦꯅ ꯑꯗꯨꯒꯤ ꯑꯩꯈꯣꯏ ꯄꯩꯁꯥ ꯍꯧꯕꯗꯨꯁꯨ ꯈꯔ ꯅꯨꯡꯉꯥꯏꯌꯦꯅ ꯍꯣꯏ ꯎꯝ ꯑꯗꯨꯅꯅꯦ ꯁꯟ ꯆꯥꯁꯦ ꯍꯥꯏꯔꯒ ꯑꯣꯛꯇꯧꯁꯦ ꯑꯣꯛꯇ ꯑꯣꯛ ꯂꯩꯔꯦ ꯑꯣꯛꯁꯥ ꯆꯥꯗꯕꯁꯨ ꯀꯨꯏꯔꯦ ꯑꯗꯨꯝ ꯃꯥꯒꯤ ꯀꯦꯞꯁꯨꯜꯗꯨ ꯇꯟꯕ ꯑꯩꯅ
ꯑꯗꯨꯒꯤꯅꯦ
ꯅꯪꯗꯤ ꯊꯣꯡꯕ ꯍꯧꯔꯕ꯭ꯔꯣ
ꯊꯣꯡꯕ ꯍꯥꯎꯗ꯭ꯔꯤ ꯏꯅꯥꯎ ꯅꯨꯄꯥ ꯃꯄꯥꯟ ꯊꯣꯛꯈ꯭ꯔꯦ ꯑꯗꯨꯒ ꯆꯥꯛꯁꯨ ꯆꯥꯅꯤꯡꯗꯕꯀꯣ ꯉꯁꯥꯏ ꯑꯩꯈꯣꯏ ꯑꯆꯥꯄꯣꯠ ꯃꯌꯥꯝ ꯆꯥꯔꯨꯕ
ꯌꯥꯝ ꯆꯥꯎꯔꯕ꯭ꯔꯣ ꯍꯥꯏꯔꯤꯁꯦ
ꯎꯝ ꯏꯕꯨꯡ ꯑꯩꯈꯣꯏ
ꯑꯨꯁ
ꯑꯆꯥꯄꯣꯠ ꯆꯥ ꯑꯗꯨꯒꯤ ꯃꯁꯦ ꯆꯥꯛꯀ ꯆꯥꯏ ꯑꯗꯨꯒ ꯑꯩꯒꯤ ꯏꯅꯥꯎꯅꯨꯄꯥ ꯃꯄꯥꯟ ꯑꯃꯨꯛ ꯆꯠꯈ꯭ꯔꯦ ꯑꯩꯈꯣꯏ ꯄꯨꯅ ꯄꯨꯔꯒ ꯀꯣ ꯑꯆꯥꯄꯣꯠ ꯆꯥꯒꯦꯅ ꯑꯗꯨꯒꯤ ꯃꯥꯁꯨ ꯆꯥꯅꯤꯡꯉꯝꯃꯔꯣꯏꯅ ꯑꯩꯅ ꯊꯦꯡꯅ ꯊꯣꯡꯉꯦ ꯃꯥ ꯍꯜꯂꯛꯑꯀꯥꯟꯗ ꯊꯣꯡꯒꯦꯅ ꯂꯩꯔꯝꯕꯅꯤ
ꯑꯣ ꯑꯣ ꯑꯗꯨꯁꯨ ꯐꯩ
ꯎꯝ
ꯉꯁꯥꯏ ꯃꯣꯔꯅꯤꯡꯒꯤ ꯏꯟ ꯏꯟꯁꯥꯡ ꯀꯥꯈꯤꯒꯩ ꯄꯥꯝꯃꯨꯋꯦ
ꯍꯧꯖꯤꯛ ꯆꯥꯛ ꯆꯥꯛ ꯆꯥꯗꯧꯔꯤꯅꯦ ꯅꯪ ꯇꯧꯔꯁꯤ ꯌꯥ
ꯍꯥ
ꯍꯧꯖꯤꯛ ꯆ ꯆ ꯆꯥꯛ ꯆꯥꯗꯣꯏꯔꯅ
ꯆꯥꯡ ꯅꯠꯇꯦ ꯏꯟꯁꯥꯡ ꯎꯁꯣꯏꯗ ꯂꯩꯕ
ꯑꯣ
ꯎ ꯁꯣꯏꯗꯤ ꯆꯥꯒꯦ ꯇꯧꯕ
ꯎꯝ
ꯑꯗꯨꯅꯤꯗ
ꯆꯥꯔꯣ ꯑꯗꯨꯗꯤ ꯄꯥꯝꯃꯨꯏꯑꯦ ꯄꯩꯁꯥꯅꯦ ꯑꯗꯨꯁꯨ
ꯀꯨꯏꯅ ꯊꯝꯗꯤ ꯆꯥꯕ ꯌꯥꯔꯣꯏ ꯏꯁꯥ ꯉꯥꯛꯇꯅꯦ ꯈꯣꯏ ꯆꯥꯔꯤꯁꯦ ꯎꯝ ꯅꯨꯄꯤ ꯃꯗ ꯅꯨꯄꯤ ꯑꯃꯥ ꯍꯣꯁꯇꯦꯜꯗ ꯂꯩꯝꯇꯣ ꯀꯃꯥꯏꯅ ꯇꯧꯕꯔꯥ ꯕꯤꯖꯤ ꯑꯃ ꯑꯣꯏꯕ꯭ꯔ ꯈꯪ꯭ꯗꯦ ꯍꯨꯝꯗ ꯉꯁꯥꯏ ꯀꯣꯜ ꯇꯧꯒꯦ ꯍꯥꯏꯕꯗꯣ ꯉꯥꯏꯈꯣ ꯃꯥ ꯍꯥꯏꯔꯛꯀꯦ ꯍꯥꯏꯌꯦ ꯎꯝ
ꯆꯣꯏꯔꯝꯃꯦ
ꯋꯥꯎ ꯑ ꯃꯥ ꯑꯥ ꯃꯥꯒꯤ ꯑꯟꯗꯤ ꯑꯩꯈꯣꯏꯗ ꯂꯩꯕ꯭ꯔꯥ ꯑꯣꯔ ꯍꯣꯁꯇꯦꯜꯗ ꯂꯩꯕ꯭ꯔꯥ ꯀꯣ
ꯇꯥꯕ꯭ꯔꯣ
ꯆꯥꯅꯤꯕꯥꯔꯣ
ꯅꯋꯥ ꯅꯨꯉꯥꯏꯇꯅꯦꯍꯦ ꯅꯦꯋꯥ ꯛ ꯅꯨꯉꯥꯏꯕꯣ ꯊꯣꯛꯑꯣ ꯕꯦꯕꯤ ꯇꯥꯕ꯭ꯔꯣ ꯂꯥꯑꯣ ꯇꯥꯕ꯭ꯔꯣ ꯍꯜꯂꯣ ꯇꯥꯕ꯭ꯔꯥ ꯍꯜꯂꯣ ꯍꯜꯂꯣ ꯇꯥꯗꯦ ꯕꯦꯝꯃ ꯍꯜꯂꯣ ꯇꯥꯗꯔꯦ ꯇꯥꯗꯔꯦ ꯇꯥꯕ꯭ꯔꯣ ꯍꯜꯂꯣ ꯇꯥꯗꯔꯦ